ꯂꯣ
ꯅꯪ ꯑꯃꯨꯛ ꯐꯣꯟ ꯆꯠꯇꯧꯗꯤ ꯂꯩꯒꯦꯗꯧꯕ ꯂꯥꯛ
ꯇꯧꯁꯤꯜꯂꯛ ꯌꯥꯗꯕꯣ
ꯃꯤꯅꯤ ꯇꯔꯥꯉꯥꯏꯕꯒ
ꯍꯥꯦ
ꯀꯣꯜ ꯁꯨꯝ ꯃꯊꯪ ꯀꯩꯅꯣ ꯇꯧꯁꯤꯟꯕꯗꯣ
ꯑꯥꯎ ꯃ ꯈꯣꯏꯖꯤ ꯗꯨꯈꯥꯏ ꯊꯣꯡ ꯇꯥꯔ ꯗꯣꯡ ꯇꯥꯔꯦ ꯅꯣꯡꯃ ꯀꯨꯞ ꯇꯥꯔꯦ ꯎꯝ ꯑꯗꯨ ꯖꯦꯔꯣ ꯖꯦꯔꯣ ꯂꯩꯔꯤ ꯍꯧꯖꯤꯛ ꯀꯗ ꯀꯧꯖꯤ ꯌꯥꯔꯣ
ꯎ ꯅꯥꯟ
ꯑꯥꯡꯔꯣ ꯑꯁꯤ ꯁꯥꯟ ꯂꯒꯈꯤꯕ꯭ꯔ
ꯁ
ꯇꯥꯃꯣꯒ ꯁꯥꯟꯅꯕꯅꯤ ꯑ ꯑꯗꯨ ꯖꯤꯔꯣꯅꯦ ꯍꯒꯅꯦꯕ ꯀꯌꯥ ꯁ ꯃꯕꯥ
ꯅꯨꯄꯥꯔ ꯐꯣꯇꯤ ꯇꯨ ꯎ
ꯎꯝ ꯑꯩ ꯉꯔꯥꯡ ꯆꯪꯉꯛꯄꯗꯣ ꯉꯔꯥꯡ ꯆꯪꯉꯛꯄꯗꯣ ꯎ ꯀꯩꯅꯣ ꯑꯩ ꯀꯥꯟꯅ ꯆꯪꯉꯛꯄꯗꯣ ꯉꯁꯤ ꯑꯗꯨꯗ ꯀꯃꯥꯏꯅ ꯆꯪꯉꯛꯏꯅꯣ ꯈꯪꯗꯦꯕ ꯀꯣꯣꯏ ꯋꯥꯔꯤ ꯋꯥꯔꯤꯁꯨ ꯊꯥꯟꯗꯅ
ꯀꯥ ꯂꯩꯃ ꯑꯣꯏꯅꯤ ꯑꯩ ꯃꯔꯛꯇ
ꯎ ꯍ ꯇꯂꯦ ꯃꯣꯕꯥ ꯃꯤ ꯇꯥꯃꯣꯣꯏ ꯆꯪꯉꯦ ꯍꯥꯏ ꯆꯥꯝꯃ ꯀꯌꯥꯅꯣ ꯍꯣꯏ ꯃꯥꯏꯁꯨ ꯆꯪꯉꯦ ꯍꯣꯏ ꯁꯨꯝ ꯃꯈꯣꯏ ꯀꯣꯏꯕꯒꯤ ꯄꯥꯕꯗꯣ ꯎꯝ ꯅꯠꯇ꯭ꯔ ꯇꯣꯉꯥꯟꯅ ꯃꯣꯏ ꯁꯨꯝ ꯁꯅꯤ ꯁꯨꯝ ꯄꯤꯛ ꯄꯤꯅꯦ ꯀꯁꯤ ꯐꯩꯔ ꯑꯗꯨꯗꯤ ꯀꯔꯤ ꯀꯔꯤꯂ ꯆꯪꯉꯏꯁꯤꯕꯨ ꯑꯩ ꯋꯥꯔꯤꯁꯨ ꯁꯥꯟꯗꯅ ꯀꯩꯅꯣꯅ ꯈ ꯑ ꯁ ꯀꯌꯥꯝ ꯆꯃꯅꯤ ꯪꯉꯣ ꯗꯤ ꯌꯥ ꯃꯥ꯭ꯔ ꯏꯕ ꯇꯝ ꯇꯝꯅ ꯆꯪꯕꯅꯦ
ꯎꯝ
ꯆꯪꯉꯛꯑꯅꯤ
ꯑꯃꯔ ꯏꯕꯥꯏꯅꯤ ꯃꯔꯤ ꯁꯨꯈ꯭ꯔꯕꯣ
ꯁꯨꯈꯤꯗ꯭ꯔꯤꯒꯨꯝ ꯇꯧꯕꯅꯤꯅ ꯑꯃ ꯋꯥꯠꯄꯒꯨꯝ ꯇꯧꯕꯅꯦ ꯅꯪꯅ ꯇꯧꯗꯧꯕ ꯑꯩꯅ ꯇꯧꯗꯣꯟꯁꯦ ꯑꯣ ꯍ ꯍꯔꯤꯟ ꯇꯁꯤ ꯌꯥꯥꯏ ꯐꯣꯔꯦꯟ ꯌꯥꯏꯉꯩ ꯂꯧꯔꯗꯣꯏꯅꯦ ꯄꯩꯁꯥ ꯐꯪꯉꯕꯅꯤꯅ ꯐꯤꯔꯣꯜ ꯂꯩꯔꯨꯒꯦ ꯍꯌꯦꯡ ꯆꯥꯗ꯭ꯔꯤ ꯅꯦ ꯆꯕꯁꯦ ꯍꯌꯦꯡ ꯀꯣꯏꯕꯗꯣ ꯄꯨꯟꯅ ꯆꯠꯃꯤꯟꯅꯔꯅꯤ ꯑꯩꯈꯣꯏ ꯃꯌꯥꯝ ꯆꯥꯌꯥꯕ ꯑꯣ ꯊꯕꯣ ꯌꯥꯝꯁꯦ ꯑ ꯊꯤꯡꯒꯤ ꯔꯣ ꯍꯣꯏ ꯃꯣꯏ ꯄꯨꯊꯣꯛꯅꯔꯛꯇꯣꯏꯅꯤ ꯀꯩꯅꯣ ꯃꯣꯏ ꯂꯣꯏꯅ ꯐꯪꯉꯤꯗꯨꯗꯤ ꯊꯠꯅ ꯐꯪꯉꯣꯏꯁꯨ ꯅꯠꯇ ꯇꯧꯔꯗ
ꯑꯩ ꯍꯧꯖꯤꯛꯇ ꯏꯆꯦꯟꯅ ꯐꯣꯟ ꯇꯧꯔꯝꯃꯤꯕꯅꯦ ꯅꯣꯏ ꯃꯤꯁꯦ ꯅ ꯐꯣꯟ ꯂꯥꯛꯄꯗꯨꯗ ꯑꯗꯨ
ꯑꯗꯨ ꯄꯥꯏꯕꯤ ꯃꯥꯦꯗ ꯊꯝꯈ꯭ꯔꯦ
ꯐꯜ ꯐꯜ ꯑꯣꯏꯖꯅꯤꯡꯗ
ꯎꯝ
ꯑꯦ ꯑꯩ ꯊꯝꯃ ꯊꯝꯃ ꯊꯝꯃ ꯐꯣꯟ ꯇꯧꯔꯛꯑꯦꯗ
ꯀꯩꯅꯣ ꯍꯌꯦꯡꯒꯤ ꯁꯟꯗꯦ ꯃꯥꯔꯀꯦꯠꯇꯇꯩꯒꯤꯀꯣ ꯐꯤꯔꯣꯜ ꯂꯩꯔꯨꯒꯦ ꯩꯁꯅꯤꯅꯤ ꯍꯥꯏ ꯎꯝ ꯍꯣꯡꯦ ꯗꯥꯏꯔ ꯂꯩꯔꯛꯀꯦ ꯂꯩꯔꯛꯀꯦ ꯎ ꯂꯩ꯭ꯔꯣ ꯑꯩ ꯈꯪꯗꯦ ꯑꯗꯨꯒꯦꯤꯤ ꯑꯣ ꯑꯥ ꯑꯥ
ꯑꯗꯨꯝ ꯃ ꯆꯦꯟꯕꯗꯣ
꯭ꯇ ꯄꯦꯟꯒꯨꯝꯕ ꯍ ꯎꯝ ꯍꯣꯏꯗꯡꯉꯛꯀꯦ ꯍꯌꯦꯡ ꯆꯠꯂꯖꯤ ꯆꯠꯇ꯭ꯔꯖꯤ ꯈꯪꯦ ꯅꯣꯡ ꯇꯥꯔꯗꯤ ꯑꯃꯨꯛ ꯅꯨꯡꯉꯥꯏꯔꯣꯏꯗꯣꯏꯅꯤꯅꯦ ꯀꯩꯅꯣ ꯇꯧ ꯇꯧꯅꯦꯕ ꯀꯣꯂꯦꯖ ꯆꯠꯀꯥꯟ ꯂꯤꯠꯅꯉꯥꯏ ꯐꯤꯔꯣꯜ ꯈꯔ ꯌꯦꯡꯒꯦ ꯉꯕꯨ ꯑꯣꯏꯣꯏꯕ ꯅꯣꯏ ꯆꯥꯎ ꯑꯪ ꯐꯨꯔꯤꯠ ꯑꯉꯧꯕ ꯍꯣꯡꯅꯤ ꯎꯝ ꯑꯗꯨꯒꯦ ꯅꯨꯒꯤ ꯐ ꯐ ꯑꯣ ꯐꯅꯤꯦꯛ ꯄꯨꯗꯤ ꯃꯥꯌꯥ ꯀ ꯑꯣꯏꯣꯏꯕꯅ ꯅꯣꯏꯗꯣ ꯐꯅꯦꯛꯅꯈꯣꯏꯩꯅꯣ ꯃꯆꯨ ꯒ꯭ꯔꯦ ꯃꯆꯗ ꯒ꯭ꯔꯦ ꯑꯪ ꯇꯅꯤꯗ ꯀꯣꯂꯁ ꯀ ꯀꯥꯗꯧꯕ
ꯀꯦꯝ ꯖꯤꯁꯤꯗ ꯑꯗꯨꯃꯥꯏ ꯃꯆ ꯇꯧꯔꯝꯕꯅꯦ
ꯎꯝ
ꯑꯅꯧꯕ ꯃꯈꯩꯅ ꯑꯗꯨ ꯈꯛꯀꯤꯝꯕꯗꯨ ꯂꯩꯈꯤꯕ
ꯃꯤ ꯁꯦꯠꯄ ꯌꯥꯎꯋꯤ ꯅꯅꯥꯈ꯭ꯔꯦ ꯍꯣꯏ ꯑꯗꯨꯝ ꯆꯞ ꯃꯥꯟꯅꯕꯅꯦ ꯀꯣꯂꯦꯖꯀꯤ ꯀꯣꯂꯦꯖ ꯃꯌꯥꯝ ꯑꯃꯁ ꯄꯨꯂꯞ ꯇꯧꯕꯤꯗꯣ ꯎ ꯀꯩ ꯀꯣꯂꯦꯖꯅꯣ ꯀꯣꯂꯦꯖꯅ ꯀꯩꯅꯣ ꯁ꯭ꯀꯨꯜꯅ ꯈꯪꯗꯦ ꯑꯃ ꯀꯩꯅꯣꯗ ꯅꯨꯄꯤ ꯉꯥꯛꯇ ꯇꯝꯃ ꯃꯥꯜꯂꯦ ꯍꯧꯖꯤꯛꯀꯤ ꯃꯐꯝꯗꯣ ꯏꯝꯐꯥꯜꯗ ꯂꯩꯕ ꯐꯨꯔꯤꯠ ꯃꯆꯨ ꯌꯥꯝ ꯌꯥꯛꯄꯗꯣ ꯃꯌꯥ ꯈꯪꯒꯦ ꯃꯌꯥꯝ ꯃꯆꯨ ꯃ ꯌꯦꯂꯣꯁꯨ ꯅꯠꯇꯕ ꯄꯤꯡ ꯍꯥꯏꯗꯣꯏꯔꯥ ꯈꯪꯗꯦ
ꯄꯨꯔꯤꯇꯥ
ꯑꯪ ꯑ ꯀꯣꯂꯦꯖꯀꯤꯕꯖꯥꯔ ꯐꯅꯦꯛ ꯁ꯭ꯀꯨꯜꯒꯤ ꯃꯥꯜꯂꯦ ꯃꯣꯏꯗꯣ ꯀꯩꯅꯣꯁꯨ ꯂꯩꯕꯅꯦꯕ ꯅꯨꯄꯤ ꯑꯇꯛ ꯀꯥꯕꯀꯣ ꯖꯤꯄꯤꯤ ꯀꯩꯅꯣ ꯂꯥꯟꯒ ꯇꯧꯀꯥꯟꯗꯀꯣ ꯏꯔꯥꯡꯒꯨꯝꯕ ꯊꯣꯛ ꯀꯥꯟꯗꯣ
ꯑꯥ
ꯒꯥꯔꯤ ꯌꯥꯝ ꯎꯕꯅꯦ ꯎꯝ ꯃꯣꯏ ꯐꯨꯔꯤ ꯃ ꯆꯗꯣ
ꯀꯩꯅꯣ ꯑꯥ
ꯑꯥ
ꯇꯤꯖꯤ
ꯇꯤꯖꯤꯒꯨꯝꯕ ꯎꯝ ꯑꯗꯒꯤ
ꯖꯤꯄꯤꯁꯨ ꯈꯔ ꯈꯔꯗꯤ ꯌꯥꯎꯕꯅꯦꯕꯀꯣ
ꯑꯪ ꯑꯇꯩꯃꯗꯤ ꯈꯡꯗꯔꯦ ꯑꯗꯩ ꯃꯣꯏ ꯃꯆꯨꯗꯣ ꯑꯁ ꯑꯗꯨ ꯂꯤꯠꯂꯣ ꯍꯥꯏꯔꯗꯤ ꯑꯩ ꯁꯨꯂꯤꯠ ꯂꯤꯠꯂꯣꯏ ꯌꯥꯛꯄꯒꯤ ꯏꯌꯥꯛ ꯌꯥꯛꯑꯗꯅ ꯗꯅ ꯃꯌꯥꯡ ꯃꯨꯆꯨ ꯃꯥꯜꯂꯤ ꯍꯥꯏꯔꯒ ꯀꯨꯠꯆꯨ ꯐꯠ ꯄꯥꯏꯊꯣꯛꯇꫭꯏꯅꯤꯅꯦ ꯃꯤ ꯑꯁꯣꯝ ꯅꯀꯟꯒꯤ ꯃꯤꯅ ꯇꯥꯔꯗꯤ ꯅꯨꯡꯉꯥꯏꯅꯤ ꯀꯩꯁꯨ ꯀꯥꯏꯗꯦ ꯃꯤ ꯀꯨꯆꯨ ꯃꯨꯍꯜꯂꯦ ꯍꯥꯏꯔꯒ
ꯃꯥꯔꯇꯤꯟꯒꯤ ꯇꯧꯗꯔ꯭ꯣ ꯃꯥꯔꯇꯤꯟꯒꯤ ꯗꯔ꯭ꯦꯁ
ꯃꯥꯔꯇꯤꯟꯒꯤ ꯇꯧꯗꯔ꯭ꯣ ꯃꯥꯔꯇꯤꯟꯒꯤ ꯗꯔ꯭ꯦꯁ ꯑꯥꯎ ꯁꯛꯊꯤꯖꯤꯟꯕꯅꯤ ꯑꯃ ꯑꯁ ꯑꯗꯨꯏ ꯃꯆꯨꯗꫭ ꯀꯩ ꯃꯆꯨꯅꯣꯕ ꯑꯗꯨ ꯃꯔꯥꯡ ꯇꯨꯔꯥꯡ ꯃꯔꯥꯡ ꯇꯨꯔꯥꯡ ꯅꯣꯏ ꯅꯣꯡ ꯇꯥꯗꯔ꯭ꯣ ꯅꯣꯡ ꯇꯗꯦ ꯐꯤꯗꯨꯝ ꯂꯧꯖꯤꯟꯂꯨꯒꯦ ꯎꯝ ꯁꯤꯗꯗꯤ ꯍꯩꯗꯥꯔꯦ ꯑꯁ ꯑꯩ ꯂꯥꯛꯀꯦ ꯇꯧꯔꯒ ꯀꫭ ꯑꫭꯟꯊꯣꯛ ꯇꯟꯈ꯭ꯔꯦꯗ ꯑꯗꯨꯅꯦ ꯁꯣꯝ ꯅꯀꯜꯗꯤ ꯌꯧꯔꯛꯇ꯭ꯔꯤ ꯅꯣꯡꯁꯦ ꯌꯧꯗꯤ ꯌꯧꯔꯛꯑꯅꯤ
ꯁꯤꯕꯥ ꯍꯩꯗꯔꯤ
ꯁꯤꯗ ꯎꯖꯤꯜꯂ ꯊꯝꯃꯝꯒꯦ ꯁꯤꯁꯤꯟ ꯇꯥꯕ꯭ꯔꯥ ꯇꯥꯕ꯭ꯔꯥ ꯇꯥꯗꯦ ꯇꯥꯗꯦ ꯑꯩꯈꯣꯏ ꯃꯈꯥꯒꯤ ꯑꯗ ꯀꯩꯅꯣ ꯀꯣꯠꯂꯤ ꯇꯥꯗꯦ ꯑꯣ ꯐꯩꯅꯦ ꯑꯗꯨꯗꯤ ꯎꯝ ꯅꯣꯡ ꯃꯈꯣꯏꯅ ꯅꯣꯏꯗꯤ ꯄꯥꯛ ꯇꯥꯔꯣꯏꯍꯦ ꯑꯩꯈꯣꯏꯗꯤ ꯖꯤꯡꯒꯅꯤ ꯑꯦ ꯈꯔ ꯇꯥꯔꯦ ꯈꯔ ꯇꯥꯔꯦꯀꯨꯞ ꯃꯀꯨꯞ ꯇꯥꯔꯛꯑꯦ ꯐꯤ ꯂꯧꯁꯤꯟꯒꯦ
ꯑꯩꯈꯣꯏ ꯌꯥꯝ ꯃꯊꯛꯇꯅꯦ
ꯃꯊꯛꯇꯔ ꯅꯪ ꯂꯩꯔꯦꯗꯣ ꯑꯩꯈꯣꯏꯁꯤ ꯆꯤꯡꯒꯒꯤ ꯀꯣꯗꯣꯡ ꯀꯣꯗꯣꯡ ꯂꯑꯣꯣꯡ ꯇꯥꯗ꯭ꯔꯀꯥꯟꯗ ꯅꯣꯏꯁꯨ ꯇꯥꯛꯑꯔꯣꯏ ꯀꯩꯁꯨ ꯍꯣꯏ ꯍꯁ ꯑꯩꯅ ꯍꯌꯦꯡ ꯁꯦꯠꯅꯉꯥꯏꯅꯦ ꯄꯨꯔꯒ
ꯅꯣꯡ ꯇꯥ ꯐꯥꯖ ꯇꯗꯥꯅꯥ ꯑꯖ ꯅꯝꯕꯔ ꯃꯗꯨ
ꯅꯝꯕꯔ ꯑꯃ ꯍꯥꯅꯒꯤꯗꯨ ꯑꯩ ꯑꯩ ꯅꯨꯝꯕꯔ ꯑꯗ ꯑꯗꯨꯝ ꯇꯧꯔꯥꯛ꫰ꯑꯗ
ꯆꯠꯄ ꯌꯥꯗꯔ꯭ꯕꯅꯤꯅꯥ
ꯌꯥꯏ ꯂꯥꯛꯇꯤ ꯂꯥꯛꯅꯤ ꯑꯩ ꯂꯩꯕꯅꯤꯅꯀꯣ ꯌꯦꯡꯉꯒ
ꯍꯣꯏꯕꯣꯜ ꯅꯣꯡ ꯇꯔꯅꯦ ꯋꯥꯅꯤꯗ
ꯍꯣꯏ ꯑꯗꯨ ꯁꯣꯝꯅꯗꯤ ꯀꯅꯤ ꯃꯀꯨꯞ ꯃꯀꯨꯞꯇ ꯇꯥꯔꯤꯌꯦ ꯂꯧꯔ꯭ꯁꯨ ꯌꯥꯏꯔꯦ ꯂꯨꯞꯄꯣꯏꯍꯦ ꯀꯣꯏꯗꯛꯇ ꯂꯨꯞꯇꯣꯏꯗꯨꯗꯤ ꯀꯜꯂꯤ ꯀꯥꯏꯗꯤ ꯉꯇꯪꯕ ꯍꯥꯏꯖ ꯆꯪꯗ ꯌꯥꯎꯗ ꯅꯣꯡꯉꯦꯅ ꯉꯥꯡꯗꯣ ꯇꯧꯔꯝꯕꯅꯦ ꯑꯗꯤ ꯌꯥꯏ ꯑꯩꯗꯤ ꯌꯥꯏꯌꯦ ꯑ ꯃꯣꯏ ꯈꯔ ꯦꯔ ꯂꯩꯕ ꯁꯤꯅꯤꯒꯄ ꯑꯩꯈꯣꯏ ꯕꯥꯅ ꯏꯁꯤꯡ ꯂꯧꯒꯦꯅꯦ ꯇꯧꯏꯌꯦ ꯉꯔꯥꯡꯗꯣ ꯑꯗꯨ ꯀꯔꯤꯗ ꯂꯥꯛꯄꯗꯣ
ꯑꯣ
ꯑꯗꯨꯒ ꯅꯣꯡ ꯇꯥꯗꯅ ꯁꯤ ꯇꯦꯛꯁ ꯃꯄꯥꯟꯗꯣ ꯄꯤꯛ ꯊꯟꯗꯧꯔꯦ ꯑꯗꯨ ꯐꯔ ꯅꯣꯡꯅ ꯐꯔꯦ ꯀꯩꯅꯣ ꯅꯣꯡꯅ ꯄꯩꯁꯥ ꯀ ꯂꯧꯔꯦ ꯁꯤꯕꯅꯦ ꯍꯧꯖꯤꯛ ꯇꯥꯗꯤ ꯄꯤ ꯃꯊꯛꯀꯤ ꯍꯥꯏꯗꯤ ꯑꯆꯧꯒꯤꯗ ꯑꯥ ꯅꯣꯡꯒꯤ ꯀꯩꯅꯣ ꯇꯧꯕ꯭ꯔꯣ ꯑꯗꯨꯣꯏꯗꯣ ꯣꯡꯒꯤꯖꯤ ꯑꯗꯨ ꯑꯗꯨꯅꯅꯤꯅꯦ ꯃꯥꯏ ꯍꯥꯒꯠꯆꯔꯤꯗꯣ ꯗ ꯑꯗꯨꯝ ꯃꯥꯒꯖ ꯣꯏ ꯇꯃꯣꯁꯤ ꯀꯦꯞꯇꯨ ꯀꯥꯏ ꯊꯝꯃꯝꯃꯣꯅꯣ ꯈꯪꯗꯦꯅꯦ ꯑꯩꯁꯦ ꯐꯃꯨꯡ ꯂꯣꯏꯁꯤꯟꯒꯦ ꯇꯧꯔꯒ ꯅ ꯑꯩꯍꯥꯛ ꯀꯨꯏꯁꯦ ꯀꯩꯗꯣ ꯑ ꯑꯩꯕꯨ ꯐꯤꯔꯤ ꯂꯩꯅꯦ ꯐꯤꯔꯣꯜ ꯆꯥꯔꯣꯏꯗꯕ ꯍꯥꯏꯕ ꯋꯥꯅꯤ ꯐꯨꯔꯤꯠꯇꯤ ꯂꯩꯌꯦꯕ ꯈꯣꯡꯂꯥ ꯋꯥꯏ ꯁꯨꯗꯣꯛꯑꯒꯅꯤ ꯈꯣꯡꯡꯂꯥꯡ ꯍꯏ ꯁꯨꯇꯣꯛꯑꯒꯅꯤ ꯈꯪꯗ꯭ꯔꯤꯕ ꯅꯣꯡ ꯇꯥꯔꯛꯏꯕ
ꯑꯣ
ꯇ ꯄꯨꯔꯤꯅꯣꯕ ꯇꯤ ꯁꯔꯇ ꯀꯃ ꯔꯣ
ꯄꯤ ꯁꯥꯠ ꯆꯤ ꯂꯩ ꯌꯥꯝꯅ ꯂꯩꯁꯦ
ꯊꯩꯅꯣ ꯄ ꯀꯁ ꯎꯝ ꯍꯩꯗꯉꯟ ꯑꯁ ꯄꯥꯏꯌꯥꯔꯅꯤ ꯈꯔ ꯄꯤꯛꯄ ꯑꯃ ꯌꯥꯎꯔꯤꯌꯦ ꯑꯩꯅꯒ ꯅꯣꯏꯔꯦ ꯐꯗꯧꯕ
ꯀꯦꯅꯣꯇꯧ ꯌꯥꯗꯦꯌꯦ
ꯀꯩꯅꯣꯇꯧ ꯌꯥꯅꯤꯌꯦ ꯊꯗꯣꯛꯑꯂꯤꯠꯂꯗꯤ ꯀꯩꯁꯨꯇꯧꯔꯣꯏꯌꯦ ꯃꯅꯨꯡꯗ ꯐꯤ ꯑꯃ ꯊꯥꯔꯒ ꯐꯨꯔꯤꯠ ꯑꯃ ꯊꯥꯔꯒ ꯌꯦꯡꯒꯦ ꯍꯣꯔꯦꯟ ꯌꯥꯔꯦ ꯌꯥꯔꯦ ꯊꯝꯃꯣ ꯊꯝꯃꯣ
ꯎꯝ